ꯌꯨ ꯍꯟꯗ꯭ꯔꯤꯕ꯭ꯔꯣꯅ
ꯌꯨꯝ ꯍꯜꯂꯛꯑꯦ ꯍꯧꯖꯤꯛꯅ ꯑꯃꯨꯛꯀ ꯐꯝꯃꯒ ꯂꯩꯌꯦꯦ ꯑꯦꯧꯔꯦ ꯅꯪꯗꯦ
ꯑꯩꯗꯤ ꯌꯨꯝ ꯆꯠꯇ꯭ꯔꯤꯌꯦ ꯍꯧꯖꯤ ꯐꯥ ꯂꯩꯔꯤꯌꯦ
ꯁ ꯅꯨꯡꯉꯥꯏꯅꯦ
ꯁꯤꯡꯖꯨ ꯁꯤꯡꯖꯨ ꯆꯥꯗ꯭ꯔꯣ
ꯁꯤꯡꯖꯨ ꯆꯥꯗꯦ ꯉꯁꯤꯗꯤꯦ ꯑ ꯆꯥꯅꯤꯡꯕ ꯊꯣꯛꯇꯦ ꯑꯗꯣ ꯑꯣ ꯀꯩꯅꯣ ꯏꯁꯄꯁꯤ ꯅꯨꯗꯂꯁ ꯆꯥꯏ
ꯆ ꯈꯥꯎ ꯐꯅꯅꯨꯡꯉꯥꯏꯅꯦ ꯄꯁꯨ
ꯎꯝ ꯀꯀꯦ ꯊꯕꯛ ꯇꯧꯔꯦ ꯉꯁꯤꯗꯤ
ꯉꯁꯤ ꯊꯕꯛ ꯇꯧꯗꯦ ꯑꯗꯨꯨꯝꯅꯩꯌꯦ
ꯇꯨꯝꯃꯒ ꯂꯩꯔꯣ
ꯉꯁꯥꯏꯗꯣ ꯅꯦꯋꯥ ꯐꯪꯕꯒꯤ ꯑꯃꯨꯛ ꯇꯨꯝꯃꯦ ꯑꯗꯨꯒ ꯍꯧꯒꯠꯂꯦ ꯑꯗ ꯑꯗꯨꯣ ꯅꯤꯅ ꯐꯥꯔꯝꯂꯒ ꯑꯃꯨꯛ ꯀꯩꯅꯣ ꯑꯗꯨ ꯇꯧꯕ
ꯆꯥꯕꯒ ꯐꯝꯃꯒ ꯇꯨꯝꯃꯒ ꯑꯩꯈꯣꯏ ꯊꯕꯛꯅ ꯀꯔꯤꯔꯣ ꯂꯧ ꯆꯄ ꯍꯗꯨꯕꯥꯎꯒꯤꯦ ꯂꯥꯛꯅ ꯂꯩꯌꯣ ꯅ ꯅꯊꯟꯇꯔꯣ
ꯆꯁꯤꯦ ꯀꯃ ꯄꯥꯟꯗ ꯇꯩꯕ
ꯑꯣ ꯐꯤꯁꯥꯔꯟꯁꯦꯗꯤ
ꯎꯝ
ꯑꯗꯨꯗꯤ ꯄꯩꯁꯥ ꯌꯥꯝ ꯇꯥꯂꯦ
ꯃꯣꯏꯗꯤ ꯄꯩꯁꯥ ꯌꯥꯝ ꯇꯥꯜꯂꯦ ꯑꯩꯈꯣꯏꯅꯦ ꯇꯥꯟꯗꯕꯁꯦ
ꯑꯩꯁꯨꯅ
ꯈ꯭ꯋꯥꯏꯗꯒꯤꯗꯒꯤ
ꯀꯩꯁꯨ ꯇꯥꯟꯅꯦ
ꯅꯪꯗꯤ ꯈꯔ ꯀ ꯑꯩꯅ ꯈ꯭ꯋꯥꯏꯗꯒꯤ ꯇꯝꯝꯕꯁꯦ ꯑꯁ ꯇꯟꯝꯕꯗꯨꯀꯣ
ꯇꯜꯂꯗꯤ ꯎꯄꯥꯏ ꯂꯩꯇꯦ
ꯑꯗꯨꯅ ꯑ ꯀꯩꯅꯣ ꯆꯥꯛ ꯄꯨꯔ ꯆꯠꯕ꯭ꯔꯥ ꯑꯗꯨ ꯅꯠꯇ꯭ꯔꯒ ꯄꯨꯗ꯭ꯔꯒ ꯆꯠꯕ꯭ꯔꯥ
ꯆꯥꯛ ꯄꯨꯔꯒ ꯆꯠꯂꯤꯅꯤ ꯍꯤ ꯍ
ꯏꯁ ꯏꯟꯇ꯭ꯔꯦꯖꯅꯤ ꯑꯍ
ꯑꯁ ꯑꯉꯥꯡ ꯂꯩꯁꯥꯕꯤꯝꯕ ꯑꯩ ꯑꯉꯥꯡ ꯃꯆꯥ ꯑꯃꯗꯣ ꯑꯁ ꯊꯔꯣꯏꯗꯣ ꯈꯨꯌꯥꯝꯃꯅꯤ ꯃꯥꯅ ꯄꯨꯈꯤꯕꯗꯣ ꯈꯨꯜꯂꯒ
ꯅꯪꯉꯣꯟꯗꯒꯤ ꯍꯥꯏꯔꯛꯎꯅꯦ ꯑꯗꯨꯗꯤ
ꯑꯍ ꯑꯣ ꯑꯁꯦ ꯃꯣꯏ ꯂꯧ ꯑꯗꯨ ꯀꯣ ꯃꯨꯛꯀ ꯃꯣꯏ ꯕꯥꯒ ꯃꯣꯏ ꯎꯝ ꯎꯝ ꯃꯌꯥꯝꯕ ꯑꯣꯏꯔꯝꯗ ꯃꯥꯗꯣ ꯃꯣꯏ ꯑ ꯍꯨꯝ ꯑꯥꯏꯑꯦ ꯑꯗꯨꯒ ꯑꯁ ꯊꯧꯔꯣꯏ ꯈꯨꯟ ꯈꯨꯠꯂꯒ ꯑꯁ ꯄ꯭ꯂꯥꯁꯇꯤꯛ ꯑꯃꯗꯤ ꯍꯦꯜꯂꯝꯅꯤ ꯃꯥ ꯈꯨꯨꯟꯈꯤꯕꯗꯣ
ꯑꯩꯌꯥꯝꯕꯒꯤ ꯑꯣꯏꯔꯝꯒꯅꯤ ꯅꯣꯡ ꯆꯨꯕꯒꯤꯀꯣ
ꯑꯩꯌꯥꯝ ꯅꯣꯡ ꯆꯨꯕꯒꯤ
ꯑꯁ ꯑꯩꯒꯤ ꯑꯩꯁꯦ ꯌꯨꯝꯗ ꯍꯥꯏꯅꯤꯡꯉꯥꯏ ꯇꯟꯈ꯭ꯔꯦꯗ ꯂꯝꯕꯤꯗꯣ ꯑꯍ ꯍꯍ ꯍ
ꯂꯝꯕꯤ ꯌꯥꯝ ꯐꯕ ꯑꯁ ꯒꯥꯔꯤ ꯔꯤꯖꯥꯕꯂꯣ
ꯍꯨꯡ ꯍꯨꯡ ꯍꯨꯡ ꯍꯨꯡ ꯍꯨꯡ ꯑꯣꯇꯣ ꯔꯤꯖꯥꯕ ꯇꯧꯔꯥ ꯆꯠꯁꯤꯔ ꯈꯪꯗꯦ ꯍꯍ ꯑꯩ ꯌꯥꯝ ꯊꯜꯂꯦ ꯑꯁꯦꯡꯕ ꯍꯍ ꯍꯨꯝ
ꯑꯣꯇꯣ ꯔꯤꯖꯥꯚ ꯂꯧꯔꯒ ꯆꯠꯂꯣ ꯑꯗꯨꯗꯤ ꯈ꯭ꯋꯥꯏꯗꯒꯤꯅꯦ ꯕꯦꯁ ꯇꯥꯏꯁꯦ
ꯍꯍ ꯇꯜꯂꯦꯍꯦ ꯑꯁꯦꯡꯕ
ꯇꯟꯒꯅꯣ
ꯍꯨꯡ ꯍꯨꯡ ꯍꯨꯡ ꯍꯍ
ꯑꯣꯇꯣ ꯔꯤꯖꯥꯕ ꯂꯧꯈ꯭ꯔꯣ ꯔꯤꯖꯥꯕ ꯂꯧꯔꯒꯗꯤ ꯅꯣꯏ ꯐꯥꯎ ꯅꯪꯗꯤ ꯐꯃꯨꯡ ꯐꯥꯎ ꯊꯤꯟꯕꯤꯌꯨ ꯍꯥꯏꯌꯨ
ꯍꯨꯡ ꯍꯨꯡ ꯍꯨꯡ ꯍꯍ ꯍꯨꯡ ꯍꯨꯡ
ꯅꯨꯡꯁꯥ ꯊꯣꯛꯇ꯭ꯔꯁꯨ ꯁꯥꯏꯀꯣ
ꯅꯪ ꯀꯩꯅꯣ ꯆꯠꯄꯒꯤꯔꯅꯦ ꯂꯝ ꯀꯩꯅꯣ ꯂꯝꯕꯤꯗ ꯆꯠꯄꯒꯤꯅꯦ ꯑꯩꯗꯤ ꯁꯨꯝ ꯌꯨꯝꯗ ꯑꯗꯨꯝ ꯂꯩꯕ ꯉꯁꯤꯗꯤ ꯁꯥꯗꯦꯗ
ꯑꯗꯨ ꯑꯣꯏꯕ ꯑꯣꯏꯔꯝꯅꯦ ꯌꯥꯝ ꯁꯥꯏ
ꯁꯟꯗꯦꯗ ꯀꯥꯏꯗ ꯆꯠꯀꯦꯔꯣ ꯑꯗꯨꯝ ꯂꯩꯒꯦꯔꯣ
ꯑꯩ ꯁꯟꯗꯦꯁꯦ ꯂꯩꯒꯅꯤ
ꯅꯨꯡꯁꯥ ꯊꯣꯛꯔꯗꯤ ꯁꯤꯡꯖꯨ ꯆꯥꯕ ꯆꯠꯁꯤꯔꯣ
ꯇꯣ ꯆꯥꯅꯤꯡꯉꯤ ꯁꯤ ꯏꯁ
ꯂꯩꯔꯨꯁꯨ ꯂꯩꯁꯨ ꯂꯩꯗꯅ
ꯎꯝ ꯑꯗꯣ ꯆꯥꯅꯤꯡꯉꯤ ꯄꯦꯔꯨꯛꯇꯣ ꯄꯦꯔꯨꯛ ꯍꯥꯎꯋꯤꯀꯣ ꯀꯥꯡꯁꯨꯒꯨꯝꯕꯅꯁꯨ ꯆꯥꯕ ꯍꯥꯎꯋꯦ ꯄꯤꯔꯛꯇꯣ ꯑꯁ ꯄꯤꯔꯛꯇꯣ ꯂꯣꯏꯅ ꯍꯥꯎꯋꯦ ꯆꯝꯐꯨꯠ ꯆꯥꯕꯁꯨ ꯍꯥꯎꯋꯦ ꯁꯤꯡꯖꯨ ꯇꯧꯔꯁꯨ ꯍꯥꯎꯋꯦ ꯂꯣꯏ ꯍꯥꯎꯋꯦ
ꯗꯣ ꯑꯩꯒꯤ ꯌꯨꯝꯗ ꯇꯣꯅꯤꯡꯀꯣꯡ ꯂꯩꯌꯦ ꯇꯣꯅꯤꯡꯀꯣꯛ ꯍꯥꯏꯕ꯭ꯔꯥ
ꯊꯍ ꯑꯍꯣ ꯇꯨꯅꯤꯡꯀꯣꯛ ꯑꯍ ꯑꯦ ꯃꯅꯝ ꯅꯨꯡꯁꯤ ꯀꯔꯤꯅꯣ ꯅꯝ ꯊꯤꯕ ꯍꯥ ꯍꯥ
ꯑ ꯍꯥ ꯍꯥ ꯍꯍ ꯑꯗꯣ ꯃꯅꯝ ꯀꯜꯂꯤꯅ ꯅꯨꯡꯗꯤ ꯅꯨꯡꯁꯤꯌꯦ ꯑꯗꯨ ꯍꯍ ꯃ ꯅꯝꯗꯣ ꯀꯟꯕꯒꯤꯀꯣ ꯍꯥ ꯍꯥ ꯍꯥ ꯍꯍ
ꯃꯔꯥꯗꯣ ꯍꯦꯟꯅ ꯃꯔꯥꯗꯣ ꯍꯦꯟꯅ ꯍꯥꯎꯋꯦ ꯑꯩꯒꯤꯗꯤ ꯃꯅꯝꯗꯣ ꯀꯜꯂꯦ ꯃꯔꯥ ꯑ ꯃꯅꯥꯗꯤ ꯍꯩꯅꯗꯦ ꯃꯔꯥꯗꯣ ꯄꯥꯝꯃꯦ
ꯅꯍꯥꯟ ꯑꯩ ꯀꯩꯅꯣ ꯑꯅꯤ ꯑꯍꯨꯝ ꯈꯛꯇ ꯀꯩꯅꯣ ꯊꯥꯕꯤꯕꯅꯦꯕꯀꯣ ꯂꯧꯗ ꯄꯨꯔꯛꯑꯒ ꯑ ꯑꯗꯨꯒ ꯑ ꯍꯧꯖꯤꯛ ꯉꯁꯤ ꯃꯣꯂꯥꯔ ꯌꯦꯡꯉꯒ ꯑꯁ ꯐꯖꯅ ꯍꯥꯎꯈ꯭ꯔꯦ
ꯑꯣ
ꯃꯥꯗꯤ ꯃꯣꯏꯗꯤ ꯌꯥꯝ ꯊꯣꯛꯄ ꯃꯥꯜꯂꯦꯕꯣ
ꯗꯣꯏꯕꯤꯅꯦ ꯍꯥꯏ
ꯀꯅꯥ ꯀꯅꯥ ꯂꯩꯅ ꯍꯥꯏꯗꯤ ꯔꯨꯝꯝꯗ ꯊꯥꯅ ꯂꯩꯦ
ꯏꯒꯂꯦ
ꯑ ꯑꯩꯍ
ꯃꯣꯏꯗ ꯀꯣꯛꯐꯥꯏ ꯍꯥꯏꯕꯗꯨ ꯑꯃ ꯂꯩꯔꯤꯗ ꯑꯃ ꯃꯅꯥ ꯁꯥꯡꯕꯗꯣ ꯀꯣꯛꯐꯥꯏ ꯍꯥꯏꯕ꯭ꯔꯥ ꯀꯔꯤ ꯍꯥꯏꯕ꯭ꯔꯥ
ꯀꯩꯅꯣꯗ ꯆꯥꯕꯗꯨꯔ ꯎꯛꯁꯣꯏꯒꯤ ꯀꯩꯅꯣꯗ ꯆꯥꯕꯗꯨꯔꯥ
ꯎꯝ ꯑꯗꯨ ꯑꯗꯨ ꯃ ꯑꯣꯣꯏ ꯃꯤꯗꯤ ꯁꯤꯡꯖꯨꯗꯁꯨ ꯍꯥꯞꯅꯩꯀꯣ
ꯈꯪꯗꯦ ꯑꯩꯗꯤ
ꯍꯥꯞꯅꯕꯅ ꯁꯤꯟꯂꯗꯁꯨ ꯇꯥꯅꯤꯉ ꯑꯗꯨꯁꯨ
ꯃꯅꯝ ꯅꯨꯡꯁꯤ ꯑꯗꯨꯁꯨ ꯃꯤ ꯈꯔ ꯆꯥꯅꯤꯡꯗꯦ ꯍꯥꯏ ꯑꯗꯨꯗꯣ
ꯑꯣ
ꯁꯤꯡꯖꯨꯗꯤ ꯇꯨꯅꯤꯡ ꯀꯣꯛꯅ ꯍꯦꯟꯅ ꯍꯥꯎꯋꯦ ꯃꯅꯝꯗꯣ ꯃꯔꯛ ꯃꯛꯇ ꯃꯔꯥꯗ ꯑꯃ ꯑꯃ ꯆꯥꯕ ꯐꯪꯕꯗꯣ
ꯑ ꯑꯗꯨ ꯍꯥꯎꯕ ꯃꯥ ꯑꯩꯥꯎ ꯍꯥꯎꯅꯤꯀꯣ ꯍꯥꯎꯅꯤ ꯑꯗꯨꯒ
ꯑꯩꯈꯣꯏꯅꯤꯁꯦ ꯆꯥꯕ ꯑꯩꯈꯣꯏꯅ ꯆꯥꯕ ꯈꯛꯇꯪ ꯉꯥꯏꯔꯦꯕ
ꯆꯥꯕꯒꯤ ꯊꯛꯄꯒꯤ ꯉꯥꯏꯗ ꯉꯥꯏꯔꯦ
ꯑꯗꯨꯅ ꯏꯟꯇ꯭ꯔꯦꯁ ꯂꯩꯦꯗ ꯍꯥꯏ ꯍꯥꯏꯔꯒ ꯆꯥꯕ ꯐꯪꯗꯕ ꯎꯝ
ꯑꯩꯗꯤ ꯑꯣꯛꯇꯣꯞꯄꯥ ꯅꯪ ꯑꯣꯛꯇꯣꯞꯄꯥ ꯆꯥꯔꯕꯣ
ꯎ ꯆ
ꯑꯩ ꯇꯣ ꯑꯞꯇꯣꯞꯄ ꯆꯥꯗ꯭ꯔꯤ ꯑꯁ ꯑꯃꯨꯛꯀ ꯍꯪꯒꯣꯏꯕ
ꯍꯪꯒꯣꯏꯕ꯭ꯔꯅꯦ ꯍꯥꯎꯋꯦ ꯑꯩꯒꯤꯗꯤ ꯍꯥꯎꯋꯦ ꯀꯩꯅꯣ ꯁꯤ ꯊꯔꯣꯏ ꯊꯔꯣꯏꯒꯤ ꯀꯩꯅꯣ ꯃꯥꯒꯤ ꯇꯁꯗꯧ ꯆꯝꯃ ꯅ ꯀꯩꯅꯣ ꯇꯨꯔꯦꯟꯒꯤ ꯃꯅꯝ ꯂꯩꯌꯦꯅꯀꯣ ꯑꯗꯨꯒꯨꯝꯅ ꯇꯧꯋꯦ ꯃꯣꯏꯒꯤ ꯃꯅꯝꯗꯨꯀꯣ
ꯑ ꯍꯪꯒꯣꯏꯕꯗꯣ ꯆꯥꯕꯗꯣ ꯃꯥꯗꯤ ꯃꯔꯨꯝ ꯃꯔꯨꯝ ꯃꯊꯛꯇ ꯂꯩꯅꯕ ꯃꯥ
ꯑ ꯑ ꯑꯗꯨ ꯀꯩꯁꯨ ꯇꯧꯗꯦꯗ ꯑꯗꯨꯝ ꯆꯥꯔꯤ ꯀꯩꯁꯨ ꯇꯧꯗ ꯀꯩꯅꯣ ꯁꯤ ꯕꯖꯥꯔꯗꯁꯨ ꯂꯩꯔꯝꯃꯅꯦ ꯕꯖꯥꯔꯁꯨ ꯂꯩꯔꯝꯅꯤꯀꯣ
ꯑ ꯔꯦꯁꯇꯨꯔꯦꯟ ꯑꯃꯗ ꯂꯩꯕꯅꯤ ꯕꯖꯥꯔꯗ
ꯑꯗꯨꯗ ꯇ꯭ꯔꯥꯏ ꯇꯧꯑꯣ
ꯑꯗꯣ ꯃꯣꯏ ꯔꯦꯁꯄꯨꯔꯥꯟꯁ ꯆꯪꯉꯦ ꯑꯗꯣ ꯆꯪꯈ꯭ꯔꯦ ꯑꯁ ꯇꯪꯈꯈ꯭ꯔꯦ ꯑꯃꯒ ꯍꯪꯒꯣꯏꯕꯗꯣ ꯑꯗꯨꯒ ꯇ
ꯀꯩꯁꯨ ꯇꯧꯗꯕꯤꯗ‌ꯣ
ꯄ꯭ꯔꯣꯟꯁ ꯎꯝ ꯄ꯭ꯔꯣꯟꯁꯇꯤ ꯑꯗꯨꯝ ꯆꯥꯏꯕ ꯄ꯭ꯔꯣꯟꯁꯇꯤ ꯍꯥꯎꯋꯦ ꯃꯣꯏꯒꯤꯗꯣ
ꯍꯥꯎꯋ‌‌ꯦ ꯍꯣꯏ
ꯃꯣꯏ ꯁꯤ ꯐꯨꯗꯀꯤꯗꯣ ꯃꯣꯏ ꯀꯌꯥꯔꯣ ꯍꯥꯏꯕꯗꯣ ꯂꯤꯁꯤꯡ ꯑꯃ ꯍꯦꯟꯕꯅꯤ ꯑꯣꯏ ꯅꯍꯥꯟ ꯍꯥꯡꯉꯤꯕ ꯃꯣꯏꯗ
ꯑꯣ
ꯆꯥꯅꯤꯡꯉꯤ ꯑꯗꯣ ꯑꯃꯨꯛꯀ ꯆꯥꯁꯦ ꯍꯥꯏꯅ ꯈꯜꯂꯒ ꯑꯃꯨꯛꯀ ꯔꯦꯁꯇꯨꯔꯦꯟ ꯑꯃꯛꯀ ꯆꯪꯉꯦ ꯑꯗꯨꯗ ꯆꯥꯁꯦ ꯍꯥꯏꯔ ꯍꯪꯒꯣꯏꯕꯗꯣ ꯃꯤ ꯈꯔꯗꯤ ꯊꯔꯣꯏꯒ ꯆꯞ ꯃꯥꯟꯅꯩ ꯍꯥꯏ ꯃꯥꯟꯅꯕ꯭ꯔꯣ
ꯃꯅꯥꯥꯏꯌꯦ ꯍ‌ꯣꯏ ꯃꯅꯥꯕꯅꯦ ꯃꯅꯝꯁꯨ ꯀꯩ ꯀꯩꯅꯣꯗꯣ ꯑꯗꯨꯝ ꯆꯞ ꯃꯥꯟꯅꯩ
ꯑꯣ ꯆꯥꯗꯦ ꯆꯥꯅꯤꯡꯕ ꯑꯃꯨꯛꯀ ꯑꯁ ꯇꯥꯅꯤꯡꯥꯟꯕꯗꯣ ꯃꯥꯒꯤ ꯃꯁꯛꯇꯣ ꯌꯦꯡꯉꯒ
ꯃꯁ ꯃꯅꯗꯤ ꯇꯦꯖ ꯃꯅꯤ ꯃꯤ ꯑꯇꯣꯞꯄꯗꯤ ꯄꯥꯝꯗꯕꯁꯨ ꯂꯩꯌꯦꯀꯣ ꯄꯥꯝꯗꯕꯁꯨ ꯂꯩꯕꯅꯦ ꯑꯁ ꯆꯥꯅꯤꯡꯗꯦ ꯍꯥꯎꯗꯦ ꯑꯗꯨ ꯑꯗꯨ ꯍꯥꯏꯕꯁꯨ ꯂꯩꯕꯔꯤꯕ ꯑꯗꯨ ꯑꯩꯗꯤ ꯑꯗꯨꯝ ꯍꯥꯎꯋꯦꯗꯣ ꯔꯣꯍꯤꯒ ꯄꯥꯕꯗꯤꯅꯀꯣ ꯅꯍꯥꯟ ꯀꯩꯅꯣ ꯑꯩꯈꯣꯏ ꯎ ꯗꯤꯞ ꯐ꯭ꯔꯥꯏ ꯇꯧꯕꯗꯨꯗꯤ ꯑꯩꯗꯤ ꯀꯌꯥ ꯍꯧ ꯀꯥꯎꯗꯗ
ꯑꯣ ꯑꯣꯇꯣ ꯄꯥꯁ
ꯎꯝ ꯐꯖꯅ ꯐ꯭ꯔꯥꯏ ꯇꯧꯕꯗꯣ ꯉꯥꯎꯔꯒ ꯌꯥꯝ ꯀꯩꯅꯣ ꯇꯧꯕꯗꯣ ꯈꯔ ꯀꯟꯕ ꯑꯗꯣ ꯑꯗꯨꯗꯤ ꯀꯌꯥ ꯄꯥꯝꯗꯦ ꯅꯍꯥꯟ ꯀꯩꯅꯣ ꯑꯩꯈꯣꯏ ꯆꯠꯄ ꯃꯐꯝꯗ ꯆꯥꯎꯕꯗ ꯑꯗꯨꯗꯣ ꯍꯥꯎꯗꯕꯀꯣ ꯑꯗꯨꯒ ꯑ ꯍꯧꯖꯤꯛꯀꯥꯟ ꯅꯍꯥꯟ ꯆꯥꯕꯗꯨꯗꯤ ꯈꯔ ꯍꯥꯎꯋꯦ ꯑꯁ ꯃꯣꯏꯒꯤꯁꯨ ꯁꯤ ꯐꯨꯗ ꯍꯥꯏꯔꯁꯨ ꯀꯔꯤ ꯀꯣꯔꯟꯒꯨꯝꯕ ꯀꯔꯤ ꯀ꯭ꯔꯤꯅꯣ ꯑꯁ ꯑꯗꯨꯅ ꯌꯥꯝꯃꯦꯗ ꯁꯤꯄꯨꯗꯨ ꯌꯥꯎꯗ꯭ꯔꯒ ꯁꯤꯄꯨꯅꯤ ꯍꯥꯏꯔꯁꯨ
ꯑꯠꯇꯇꯩ ꯅꯌꯥ ꯑꯃ ꯁꯥꯏ
ꯍꯔꯣꯡꯒꯨꯝꯕ ꯁꯤꯐꯨꯅꯤ ꯍꯥꯔꯒ ꯌꯦꯔꯨꯝꯒꯨꯝꯕ ꯀꯣꯔꯟ ꯑꯗꯨꯒ ꯕꯤꯟꯁꯒꯤ ꯀꯔꯤ ꯅꯠꯁ ꯀꯨꯝꯕ ꯈꯔ ꯊꯝꯃꯤꯕ ꯑꯗꯨꯅ ꯌꯥꯝꯃꯦ ꯎꯆꯤꯟ ꯊꯤꯕꯒꯤ ꯁꯤ ꯄꯣꯠꯇꯣ ꯀꯗꯗꯨ ꯌꯥ ꯑꯗꯨꯣ ꯌꯥꯝ ꯌꯥꯝ ꯊꯝꯃꯦꯕꯀꯣ ꯃꯣꯏꯗꯣ ꯑꯃꯈꯛꯇ ꯊꯝꯃꯗꯤ ꯌꯥꯕ ꯄꯩꯁꯥ ꯇꯥꯔꯤꯅꯦ ꯕꯤꯖꯤꯅꯦꯁ ꯇꯧꯔꯤꯅꯦ ꯃꯣꯏꯁꯨꯀꯣ
ꯅꯣꯏ ꯀꯌꯥ ꯂꯧꯕ꯭ꯔꯣ ꯑꯦ ꯁꯤ ꯐꯨꯗꯣꯏ ꯃꯣꯏꯗꯤ
ꯑꯩꯈꯣꯏ ꯆꯞ ꯑꯗꯨꯗꯣ ꯑ ꯀꯩꯅꯣ ꯑꯃꯈꯛꯇ ꯑꯣꯏꯕ꯭ꯔꯥ ꯈꯪꯗꯦ ꯀꯥꯎꯈ꯭ꯔꯦ ꯂꯤꯁꯤꯡ ꯃꯒ ꯍꯦꯒꯕꯅꯦ ꯑꯦꯁ ꯃꯅ ꯍꯦꯜꯂꯅꯤ
ꯂꯩꯇꯦ ꯑꯁ ꯁꯤꯐꯨꯠꯁꯨ ꯌꯥꯝ ꯇꯥꯡꯉꯤꯕ ꯃꯣꯏꯁꯨ ꯃꯄꯥꯟꯂꯣꯝꯒꯤ ꯄꯨꯂꯛ ꯑꯗꯨꯒꯤ ꯃꯣꯏꯁꯨ ꯑꯩꯈꯣꯏꯔꯣꯝꯗ ꯐꯪꯗꯕꯒꯤ ꯑꯩꯗꯤ ꯄ꯭ꯔꯣꯟꯁꯨ ꯍꯥꯎꯋꯦ
ꯄꯣꯁꯗꯤ ꯍꯋꯏ ꯍ
ꯃꯤ ꯈꯔꯗꯤ ꯄꯨꯔꯣꯟ ꯆꯥꯅꯤꯡꯗꯦ ꯍꯥꯏ ꯃꯅꯝ ꯂꯩ ꯃꯅꯃꯗꯤ ꯀꯂꯂꯤꯅꯥ ꯄꯨꯣꯟꯁꯨ
ꯎꯝ ꯑꯆꯥꯎꯕꯗꯤ ꯍꯥꯎꯋꯦꯍꯦ
ꯎꯝ ꯍꯥꯎ
ꯄꯪꯉꯦ ꯆꯥꯅꯤꯡꯗꯕꯁꯨ ꯂꯩꯕꯗꯣꯀꯣ
ꯎꯝ ꯃꯤ ꯃꯤꯒꯤ ꯇꯦꯁ ꯇꯉꯥꯑꯕꯅꯤꯅ
ꯑꯣ ꯅꯪꯁꯨ ꯇꯨꯔꯦꯟꯒꯤ ꯉꯥꯗꯣ ꯀꯩꯅꯣ ꯆꯥꯗꯕ ꯂꯩꯕ꯭ꯔꯥ
ꯑꯩꯁꯦ ꯆꯥꯏ ꯇꯔꯦꯒ ꯑꯗꯣ ꯅꯪ ꯆꯥꯗꯕ꯭ꯔꯣ ꯆ ꯅꯪꯗꯤ ꯆꯥꯗꯕ꯭ꯔꯣ
ꯆꯥꯏꯗ ꯂꯣꯏꯅ ꯆꯥꯏꯗꯕꯇ ꯍꯥꯏꯗꯤ ꯊꯦꯡꯕ ꯃꯥꯁꯨ ꯂꯩꯣꯏꯔꯤꯗꯣ
ꯑꯁꯦꯡꯕ ꯍꯥꯎꯕꯅꯦ ꯑꯗꯨꯗ ꯇꯨꯔꯦꯟ ꯇꯨꯔꯦꯟꯒꯤ ꯉꯥꯅ ꯍꯦꯟꯅ ꯍꯥꯎꯋꯦ ꯑꯗꯨꯒ ꯂꯧꯕꯨꯛꯀꯤ ꯉꯥꯁꯨ
ꯑꯁ ꯑꯗꯨꯅ ꯍꯥꯎꯋꯦ ꯅ ꯑꯩꯅ ꯍꯥꯎꯋꯦꯒꯤꯗꯤ ꯆ ꯑꯗꯨꯕꯨꯅ ꯇꯗ
ꯂꯕꯨꯛꯀꯤ ꯉꯥ ꯑꯃ ꯂꯩꯅ ꯉꯥꯆꯤ ꯆꯔꯨꯛ ꯍꯥꯏꯕꯗꯣ
ꯑ ꯑ
ꯑꯁ ꯑꯗꯨꯁꯨ ꯇꯥꯔꯒꯀꯣ ꯑꯩ
ꯍꯥꯎꯋꯦꯀꯣ ꯀꯩꯅꯣ ꯃꯔꯨ ꯂꯩꯇꯕꯒꯤꯀꯣ ꯑꯗꯨꯗꯤ ꯍꯋꯦ ꯏꯃꯥꯟꯅꯕꯤ ꯑꯃ ꯀꯩꯅꯣ ꯑꯃ ꯃꯣꯏꯗꯣ ꯅ ꯍꯧꯖꯤꯛ ꯍꯥꯏꯕꯗ ꯇꯣ ꯑꯗꯨꯒꯨꯝꯕꯁꯨ ꯆꯥꯅꯤꯡꯗꯦ ꯍꯥꯏꯌꯦ ꯑꯗꯨꯒ ꯃꯥꯒꯤ ꯀꯣꯛ ꯆꯥꯎꯕꯗꯣ ꯕ꯭ꯂꯦꯛ ꯑꯣꯏꯔꯒ ꯃꯔꯒ ꯑꯗꯨꯒꯨꯝꯕꯁꯨ ꯆꯥꯅꯤꯡꯗꯤ ꯍꯥꯏꯌꯦꯦ ꯀꯩꯅ ꯍꯥꯏꯕ ꯑꯗꯨ ꯅ ꯀꯩꯅ ꯇꯧ ꯑꯗꯨꯗꯨ